ꯍꯂꯣ ꯍꯂꯣ
ꯇꯔꯞ
ꯇꯔꯦ ꯍꯥꯎ ꯇꯥꯔꯦ ꯇꯥꯔꯦ ꯇꯥꯔꯦ ꯆꯥꯛ ꯆꯔꯕꯣ
ꯑꯣ ꯍꫭꯏꯅ
ꯍꯥꯎꯔꯝꯃꯣꯏꯗ
ꯀꯩ ꯏꯟꯖꯥꯡꯅꯣ
ꯀꯩꯋꯦ ꯍꯋꯥꯏ ꯊꯣꯡꯉꯦ ꯑꯗꯨꯝ ꯑꯃꯦꯠꯄ ꯑꯃꯒ
ꯎꯝ ꯑꯁ ꯉꯔꯥꯡꯕꯣꯟ ꯗꯨꯕꯨ ꯍꯂꯥꯟꯒꯤ ꯒꫭꯟ ꯈꯨꯠꯆꯟꯗꯤ ꯐꯖꯩ ꯃꯥꯏꯑꯦꯗꯤ ꯆꯥꯗ꯭ꯔꯤꯗ
ꯑꯦꯍ ꯀꯩ ꯏꯟꯖꯥꯡ ꯊꯣꯡꯒꯦ
ꯏꯟꯖꯥꯡ ꯊꯣꯡꯗ꯭ꯔꯤꯗ ꯆꯥꯛꯇꯤ ꯊꯣꯡꯉꯦ ꯏꯟꯖꯥꯡ ꯊꯣꯡꯗ꯭ꯔꯤ
ꯑꯁꯦꯡ ꯑꯍꯥꯎꯕ ꯃꯤ ꯑꯣꯏꯔꯝꯒꯅꯤ
ꯃꯣꯏꯁꯦ ꯉꯥꯎꯕꯅꯤꯅ ꯌꯨꯝꯗꯩ ꯄꯨꯈꯠꯂꯛꯄ
ꯇꯜꯂꯗꯤ ꯊꯣꯛꯑꯒ ꯈꯦꯆꯤꯔ ꯀꯩꯅꯣꯝꯃ ꯆꯥꯎꯗꯨꯏ ꯄꯣꯠꯅꯦꯗ
ꯎ ꯑꯁ ꯉꯔꯥꯡꯒꯤ ꯍꯂꯥꯟ ꯒꫭꯜ ꯐꯖꯩ ꯃꯥꯏ ꯑꯍꯥꯟꯕ ꯆꯟꯁ ꯍꯦꯗꯤꯡꯗ ꯆꯟꯕꯩ
ꯃꯤ ꯆꯥꯎꯕꯅꯤꯅꯦ ꯍꯦꯛꯇ ꯃꯔꯛꯇ ꯂꯤꯁꯠꯂ ꯍꯦꯛꯇ ꯋꫭꯏ ꯆꫭꯡꯈꯠꯂ ꯆꯟꯕꯤꯅꯤꯅꯦ
ꯎꯝ ꯆꯣ ꯇꯔꯒ
ꯃꯤ ꯋꯥꯡꯕꯩ ꯀꯥꯟꯅꯕ ꯍꯥꯏꯖꯦ ꯑꯔꯣꯕꯩꯁꯨ ꯕꯛꯂꯥꯎ ꯍꯨꯠꯆꯟꯒꯤ
ꯎꯝ ꯃꯣꯏ ꯑꯉꯥꯡ ꯀꯤꯄꯔꯗꯨꯗꯤ ꯌꯥꯝ ꯊꯤꯅ ꯏꯒꫭ ꯏꯒꫭ ꯋꯥꯡꯉꯤꯍꯦ ꯀꯩꯅꯣꯒꯤꯗꯨꯗꯤ ꯅꯣꫪꯋꯦ ꯒꯤꯗꯨꯗꯤ
ꯅꫭꯔꯋꯦꯖꯨ ꯌꯥꯕꯅꯤ ꯃꯥꯅ ꯁꯦꯞ ꯈꯔ ꯇꯧꯔꯤꯅꯦꯕ
ꯅꯦꯃꫪꯅ ꯆꯜꯂ ꯅꯩꯁꯂꯗꯨꯗꯤ
ꯑꯥ
ꯔꯦꯐꯤꯅꯥꯗꯤ ꯐꯥꯖꯕꯅꯦ ꯌꯥꯗꯦ ꯔꯦꯐꯤꯅꯥꯜ ꯌꯥꯝ ꯐꯖꯕꯅꯦ ꯃꯤ ꯕꯀꯥꯗ ꯅꯩꯈꯥꯏꯔꯤꯗꯨꯗꯤ
ꯎꯝ
ꯑꯗꯨ ꯊꯥꯗꯣꯛꯇ꯭ꯔ ꯁꯦꯔ ꯅ ꯇꯨꯔꯥꯟ ꯊꯥꯗꯣꯛ ꯂꯩꯅ ꯑ ꯃꯌꯥ ꯏꯆꯧꯆꯧꯒꯩ ꯀꯩꯅꯣꯗꯨꯅ ꯀꯔꯤ ꯍꯥꯏꯕ ꯑꯃ ꯕꯤꯅꯤꯁꯦꯁ
ꯑ ꯀꯝ ꯇꯧꯕ ꯉꯝꯒꯤꯗ꯭ꯔꯦ ꯑꯗꯣ ꯑꯍꯜꯕ ꯩꯗꯣ ꯕꯤꯅꯤꯁꯤꯦꯁ ꯖꯨꯅꯤꯌꯥꯔꯗꯣ ꯑꯍꯥꯜꯕꯩ ꯄꯦꯅꯥꯜꯇꯤꯗꯣ ꯕꯦꯅꯤꯁꯦ ꯖꯨꯅꯤꯌꯥꯔ ꯀꯍꯣꯂꯝꯗꯤ ꯈꯔ ꯐꯗꯧꯕ
ꯃꯥꯅ ꯄꯤꯊꯣꯛꯈꯤꯕꯩꯅꯤ ꯍꯪꯩꯄꯥ ꯁꯥꯗꯅ ꯌꯥꯔꯤꯅꯦꯕ ꯃꯥꯅ ꯀꯥꯎꯜ ꯏꯆꯟ ꯆꯂꯤꯅꯦꯕ ꯃꯣꯏꯁꯨ ꯈꯔ ꯂꯥꯏꯊꯣꯛꯄ ꯍꯥꯏꯇꯥꯔꯦꯅꯤ
ꯎꯝ
ꯑꯗꯣ ꯃꯣꯏꯅ ꯈꯪꯒꯗꯕ ꯑꯃ ꯅꯣꯔꯋꯦꯁꯦ ꯃꯣꯏꯒ ꯁꯥꯟꯅꯕꯗꯅꯦ
ꯎꯝ ꯑꯣ ꯑꯝꯇ ꯊꯣꯏ ꯎꯝ ꯃꯥꯅꯦ ꯃꯥꯅꯦ ꯑꯝꯇ ꯊꯣꯏ ꯉꯝꯗꯦ
ꯗ꯭ꯔꯣ ꯑꯅꯤꯗ ꯗ꯭ꯔꯣꯋꯅꯤ ꯆ ꯀꯔꯅꯤꯔ ꯀꯥ ꯍꯥꯏꯦ ꯅꯣꯅ
ꯑꯗꯨ ꯈꯪꯉꯒꯗꯪ ꯆꯦꯛꯁꯤꯟꯅ ꯁꯥꯟꯗꯧꯅꯤꯗ ꯍꯥꯏꯗꯤ ꯅꯧꯔꯦꯁꯨ ꯃꯤꯖꯥꯎ ꯉꯥꯛꯇꯅꯦꯕ
ꯍꯥ
ꯑꯁ ꯀ꯭ꯋꯥꯇꯔ ꯐꯥꯏꯅꯦꯜ ꯃꯩ ꯆꯠꯀꯅꯤꯍꯦ ꯐ꯭ꯔꯥꯟꯁꯨ ꯃꯣꯏꯒ ꯇꯥꯈ꯭ꯔꯦ
ꯐ꯭ꯔꯥꯟꯁꯀ ꯑꯦ ꯐ꯭ꯔꯥꯟꯁꯀ ꯀꯩꯅꯣ ꯇꯥꯔꯦꯍꯦ ꯔꯣꯝ ꯐ꯭ꯔꯥꯟꯁꯀ ꯃꯣꯔꯣꯀꯣꯒꯅꯦ ꯑꯗꯒꯤ ꯐ꯭ꯔꯥꯟꯁꯀ ꯃꯣꯔꯣꯀꯣꯒ ꯀꯩꯅꯣꯒ ꯑ ꯅꯣꯔꯋꯦꯒ ꯀꯩꯅꯣꯒ ꯏꯪꯂꯦꯟꯒ ꯇꯥꯔꯦ
ꯅꯣꯔꯔꯦꯒꯤ ꯡꯂꯦꯟꯒꯁꯨ ꯅꯨꯡꯉꯥꯏꯅꯤꯅꯦ
ꯅꯨꯡꯉꯥꯏꯅꯤ ꯏꯪꯂꯦꯟꯃꯖꯨ ꯃꯦꯛꯁꯤꯀꯣ ꯃꯣꯏ ꯉꯝꯒ꯭ꯔꯦꯗꯅ
ꯎꯝ ꯑꯁ ꯅꯅꯥ ꯐꯖꯅ ꯁꯥꯔ ꯃꯦꯁꯤꯀꯣꯁꯨ ꯐꯖꯩꯅꯦ
ꯁꯤꯀꯣꯗ ꯐꯗꯤ ꯐꯖꯥꯅꯤ ꯕꯣꯜ
ꯉꯁꯤ ꯄꯨꯡ ꯕꯥꯔꯣ ꯃꯈꯥꯏꯗ ꯂꯩꯕ ꯄꯣꯒ ꯁꯄꯦꯟꯒ
ꯑ ꯎꯝ ꯑꯁꯤꯗꯤ ꯌꯦꯡꯗꯣꯔꯤꯅꯦ
ꯃꯤ ꯑꯁꯂꯤꯍ ꯀꯅꯤ ꯍꯥꯏ
ꯃꯦꯜ ꯃꯦꯜꯁꯇ ꯐꯦꯁꯕꯨꯛꯇ ꯀꯩꯅꯣ ꯇꯧꯍꯧꯔꯤ ꯉꯁꯤꯅ ꯄꯣꯔꯇꯨꯒꯥꯜꯒꯤ ꯄꯣꯔꯗꯨꯨꯀꯥꯟ ꯅꯨꯃꯤꯠ ꯑꯩꯅ ꯇꯤꯛꯀꯦꯠ ꯄ꯭ꯂꯦꯟ ꯄꯥꯏꯕꯩ ꯃꯑꯣꯡꯗꯣ ꯕ꯭ꯔꯥꯖꯤꯜ ꯄꯥꯏꯈ꯭ꯔꯦ ꯄꯣꯇꯨꯒ꯭ꯔꯥꯒꯤ ꯉꯁꯤꯅ ꯅꯨꯃꯤꯠ ꯑꯩꯅ ꯇꯧꯍꯧꯔꯤ
ꯄꯥꯏꯕ ꯌꯥꯏ ꯄꯥꯏꯕ ꯌꯥꯏ ꯍꯥꯏꯗꯤ ꯇꯃ ꯉꯝꯗꯦꯕ ꯍꯥꯏꯕꯨꯗꯤ ꯉꯝꯗꯦꯀꯣ ꯑꯗꯨꯑꯣꯏꯁꯨ ꯍꯧꯖꯤꯛ ꯍꯧꯖꯤꯛ ꯂꯩꯔꯤꯕ ꯐꯣꯝꯁꯤꯗꯗꯤ ꯏꯁꯄꯦꯗ ꯈꯔ ꯐꯣꯝ ꯇꯥ ꯁꯥꯟꯅꯔꯤꯕ
ꯎꯝ
ꯎꯝ ꯅꯍꯥ ꯉꯥꯛꯇ ꯁꯨꯝ ꯃꯩ ꯁꯠꯂꯤ ꯃꯣꯏꯁꯨ
ꯑ ꯉꯔꯥꯡ ꯀꯅꯥ ꯀꯅꯥ ꯌꯦꯡꯒꯦ ꯕꯣꯜ
ꯑꯩꯗꯤ ꯐꯃꯨꯡꯗ ꯌꯦꯡꯉꯦ ꯉ ꯀꯩꯅꯣꯁꯤ ꯍꯧꯔꯗꯤ ꯃꯣꯏꯅ ꯄꯨꯂꯞ ꯌꯦꯡꯈꯤꯕꯅꯤ ꯑꯩꯗꯤ ꯐꯃꯨꯡꯗꯤ ꯏꯇꯣꯟꯗ ꯌꯦꯡꯉꯦ ꯑꯩꯗꯤ ꯑꯩ ꯇꯨꯝꯁꯨꯨꯡꯨꯝ ꯇꯨꯝꯗ꯭ꯔ ꯑ ꯍꯤꯡꯖꯨ
ꯍ ꯑꯩ ꯑꯦꯛꯖꯥꯝꯒ ꯂꯩꯕꯒ ꯂꯥꯏꯔꯤꯛ ꯑꯗꯨꯝ ꯄꯥꯔꯝꯕꯅꯦꯕ ꯄꯥ ꯄꯥꯅ ꯑꯗꯨꯝ ꯄꯨꯡ ꯇꯥꯁꯜꯂ ꯌꯦꯡꯉꯦ ꯑꯗꯤ ꯕꯣꯜ ꯑꯃꯗꯣ ꯂꯣꯏꯕꯒ ꯑꯃ ꯑꯃꯗꯨꯝ ꯍꯧꯖꯜꯂꯛꯑꯦ
ꯎꯝ
ꯅꯣꯡꯉꯥꯜꯂꯦꯕ
ꯑꯦꯛꯖꯥꯝ ꯑꯦꯛꯖꯥꯝ ꯇꯥꯡ ꯀꯌꯥ ꯂꯩꯒꯦ
ꯇꯥꯡ ꯇꯔꯦꯠꯇ ꯍꯧꯗꯣꯏꯅꯦ
ꯑꯣ ꯑꯣ ꯅꯣꯏ ꯀꯩꯅꯣꯗ ꯑꯦꯟ ꯑꯦꯁ ꯑꯦꯁꯀꯤꯗ
ꯄꯠ ꯁꯦꯀꯦꯟ ꯁꯦꯃꯤꯁꯇꯔꯒꯤ ꯑꯩ ꯇꯥꯡ ꯇꯔꯦꯠ ꯍꯧꯗꯣꯛꯗꯣ ꯇꯥꯡ ꯇꯔꯦꯠꯇꯤ ꯊꯥ ꯌꯥꯔꯔꯣꯏꯅꯦ ꯑꯩꯗꯤ ꯆꯥꯡ ꯀꯩꯗꯣꯏꯗꯤ ꯊꯥ ꯌꯥꯗ꯭ꯔꯦ ꯀꯩꯅꯣ ꯇꯧꯕ ꯑꯩꯈꯣꯏ ꯁ꯭ꯋꯥꯌꯝꯗꯣ
ꯎꯝ
ꯂꯥꯁ ꯗꯦꯠ ꯋꯥꯟꯂꯤꯅ ꯇꯧꯔꯒ ꯂꯥꯁ ꯗꯦ ꯍꯦꯜ ꯂꯩꯔꯝꯃꯕ ꯇꯧꯍꯧꯗ꯭ꯔꯕ
ꯑꯥ
ꯑꯗꯨꯅ ꯊꯥ ꯌꯥꯗ꯭ꯔꯦꯅ
ꯑꯗꯨꯗꯤ ꯅꯪ ꯕꯦꯒ ꯆꯥꯕ ꯃꯥꯟꯗꯣꯏꯔꯥ
ꯕꯦꯛ ꯆꯥꯗꯩꯅꯦ ꯎꯄꯥꯏ ꯂꯩꯇꯦ ꯄꯩꯁꯥ ꯑꯃꯛ ꯐ꯭ꯔꯤꯗ ꯇꯤꯡꯗꯧꯅꯤ
ꯐꯖꯔꯦ
ꯑꯗꯨꯕꯨꯗꯤ ꯑꯩꯒꯤ ꯑꯩꯅꯁꯨ ꯑꯩ ꯊꯕꯛ ꯏꯟꯒꯥꯡ ꯂꯩꯕꯗꯨꯒꯅ ꯈꯜꯂꯒ ꯑꯗꯨꯝ ꯀꯝ ꯈꯟꯗ꯭ꯔꯕ
ꯎꯝ ꯅꯪ ꯐꯥꯁꯨ ꯅꯪ ꯐꯥꯁꯨ ꯕꯦꯛ ꯆꯥꯕ꯭ꯔꯣ
ꯍꯧꯖꯤꯛ ꯄꯦꯄꯔ ꯑꯃ ꯂꯩ ꯈꯪꯗꯁꯤ ꯀꯔꯝꯕꯌꯛꯇꯅꯥꯏ ꯄꯦꯄꯔꯅꯣ
ꯎꯝ
ꯑꯩꯖꯨ ꯌꯦꯡꯗꯦ
ꯎꯝ ꯑꯦꯟ ꯑꯦꯁ ꯑꯦꯁꯀꯤ ꯁꯥꯔꯕꯤꯅꯣꯠꯇ ꯅꯨꯡꯁꯤ
ꯎꯝ ꯁꯥꯕꯤꯅꯣꯗꯤ ꯐꯕꯅꯦꯍꯦ
ꯎꯝ
ꯀ ꯈꯔ ꯇꯥꯏꯅ ꯑꯩꯈꯣꯏ ꯁꯥ ꯌꯥꯏꯐ ꯁꯥ ꯁꯃꯤꯔ
ꯈꯔ ꯌꯥ ꯐꯖꯅ ꯐꯥꯔꯤꯅꯤꯅꯦ ꯑꯩ ꯁꯤꯚꯁꯤ ꯁꯤꯚꯤꯁꯤꯁꯇ ꯅꯣꯠ ꯇꯧꯕꯩꯗꯔ
ꯁꯗꯤ ꯍꯥ ꯇ
ꯃꯥꯅ ꯃꯥꯅ ꯆꯪꯉꯛꯄꯗꯨꯒ ꯃꯥꯅ ꯆꯪꯉꯛꯄꯗꯨꯒ ꯑꯩ ꯁꯠꯄꯗꯨꯒ ꯃꯤ ꯆꯥꯟꯅꯈ꯭ꯔꯕ ꯄꯨꯊꯣꯔꯛꯎꯧꯁꯤꯒꯤꯗ ꯄꯤꯔꯦ ꯑꯣ ꯑꯩꯁꯦ ꯑꯁ ꯑꯗꯒꯤ ꯏꯕꯁꯦ ꯄꯥꯡ ꯏꯗꯦ ꯑꯗꯨꯒ ꯀꯩꯅꯣꯁꯤꯅ ꯑꯃꯨꯛ ꯑꯃ ꯑꯃ ꯖꯤꯍꯣ ꯆꯥꯟꯗꯣ
ꯑꯥ
ꯑꯩꯈꯣꯏꯁꯤ ꯍꯣꯁꯇꯦꯜ ꯂꯩꯕꯖꯨ ꯃꯥꯅ ꯑꯃꯨꯛ ꯅꯣꯠꯁꯦ ꯑꯃꯨꯛ ꯄꯤꯁꯜꯂꯛꯄꯅꯦꯕ ꯑꯩ ꯊꯣꯛꯂꯛꯑꯀꯥꯟꯁꯤꯗ ꯑꯩ ꯆꯦ ꯄꯤꯁꯜꯂꯝꯃꯦꯕ ꯁꯥꯔ ꯕꯤꯅꯣꯠꯇ
ꯑꯥ
ꯑꯗꯨꯒ ꯆꯦ ꯄꯤꯁꯟꯅꯕ ꯊꯣꯛꯂꯛꯄꯁꯦ ꯃꯥꯅ ꯅꯣꯠ ꯑꯃꯨꯛ ꯄꯤꯁꯟꯕ ꯍꯥꯏꯇꯥꯔꯦ ꯃꯤ ꯀꯩꯅꯣ ꯍꯥꯏꯗ ꯑꯥ ꯄ꯭ꯔꯕꯤꯟ ꯍꯣꯏꯗ ꯑꯩꯁꯦ ꯑꯃꯨꯛ ꯁꯥꯔ ꯕꯤꯅꯣꯗꯇ ꯆꯪꯉꯦ ꯑꯗꯨꯒ ꯁꯥ ꯁꯥꯔ ꯑꯩ ꯆꯦ ꯄꯤꯁꯜꯂꯨꯔꯦꯗꯣ ꯑꯃꯨꯛꯀ ꯑꯃꯨꯛ ꯆ ꯆꯦꯗꯣ ꯂꯧꯔꯒ ꯑꯃꯨꯛ ꯏ ꯌꯥꯈꯤꯗꯔꯥ ꯍꯥꯏꯌꯦ ꯁꯥꯔꯕꯤꯗꯣꯗꯥꯏꯕ ꯑꯩ ꯑꯗꯨꯗꯤ ꯌꯥꯔꯣꯏ ꯍꯥꯏꯔ
ꯑꯩꯁꯨ ꯑꯍꯥꯟꯕ ꯊꯥ ꯑꯩꯗꯤ ꯗꯥꯎꯅꯈꯩꯁꯨ ꯑꯦꯛꯖꯥꯝ ꯑꯍꯥꯟꯕ ꯐꯥꯔꯁ ꯁꯦꯝ ꯊꯥꯕꯩꯗꯣ
ꯎꯝ
ꯔꯣꯇꯥ ꯐꯥꯁꯃꯤꯁꯂꯃꯅꯤꯅꯤ ꯍꯥ ꯃꯗꯤꯁ ꯁꯨꯝ ꯌꯥꯗꯧ ꯃꯥꯟꯗꯅ ꯀꯔꯤꯝꯇ ꯄꯥꯛ ꯄꯥꯔꯕꯤ ꯆꯠꯂ ꯑꯁꯥ ꯑꯁ ꯑꯩ ꯀꯣ ꯇꯧꯗꯣꯏꯁꯤꯕꯣ ꯃꯤꯁꯨ ꯑꯃꯃꯝ ꯀꯥꯜꯂ ꯀꯥꯜꯂ ꯐꯝꯍꯜꯂꯦꯕ ꯑꯈꯣꯏ ꯗꯤꯄꯥꯔꯠꯃꯦꯟꯒꯤꯗꯤ
ꯎꯝ
ꯑ ꯑꯩ ꯄꯨꯔ ꯆꯠꯂꯦ ꯁꯤꯟ ꯉꯝꯗ꯭ꯔꯦ ꯑꯗꯩꯗꯤ ꯎꯝ ꯔꯣ ꯀꯥꯜꯂ ꯐꯝꯃꯦꯕ
ꯎꯝ
ꯀꯩꯅꯣꯒ ꯒꯣꯄꯥꯜ ꯁꯣꯏꯒ ꯊꯥꯔ ꯂꯥꯛꯑꯝꯕꯅꯤ ꯃꯥꯗꯤ ꯊꯥꯔ ꯂꯥꯛꯈꯤꯗ꯭ꯔꯦ ꯑꯗꯨꯝ ꯐꯥꯈꯤꯗꯒꯤ
ꯕꯤꯠ ꯌꯥꯎꯗ꯭ꯔ ꯃꯥꯜꯂꯦ ꯁꯥꯗꯣ ꯇꯜꯂꯝꯃꯅꯤꯌꯦ ꯑꯁ ꯑꯩꯕꯣꯛꯇ ꯀꯩꯅꯣꯅꯦ ꯑꯩ ꯑꯩꯗꯤ ꯑꯟ ꯇꯧꯋꯦ
ꯑꯩꯅ ꯀꯣꯟꯅ ꯂꯣꯏꯔꯝꯗꯥꯏꯗꯨꯗ ꯑꯁ ꯑꯩ ꯏꯔꯤꯗꯨ ꯆꯨꯝꯃꯤꯔ ꯂꯥꯜꯂꯤꯕ ꯌꯦꯡꯒꯦꯅ ꯆꯠ ꯈꯠꯇꯦ ꯁꯠꯇꯣꯛꯎꯕ ꯁꯥꯏ ꯐꯐꯠ ꯆꯪꯉꯛꯑꯦ ꯑꯗꯨꯒ ꯑꯗꯨ ꯑꯩ ꯂ‌ꯣꯏꯔꯦꯝ ꯑꯩꯗꯤ ꯁꯤꯟꯕ ꯂꯣꯏꯔꯀꯥꯟꯗꯅꯤꯗ ꯑꯁ ꯑꯣꯕꯔ ꯈꯨꯆꯥꯗꯤ ꯆꯥꯏꯗ ꯑꯣꯕꯔꯗꯤ ꯑꯔꯣꯏꯕꯤꯅꯤ ꯃꯥꯅ ꯆꯥꯔꯤ ꯅꯪ ꯆꯦꯛꯁꯟꯕ ꯌꯥꯕ ꯆꯦꯛꯁꯜꯂ ꯂꯣꯏꯔꯦ ꯃꯣꯏꯒꯤ ꯑ ꯑꯉꯥꯡ ꯃꯕꯨꯛ ꯐꯠꯇꯕꯩ ꯇꯥꯏꯞꯇ ꯇꯧꯋꯦ
ꯃꯨꯁꯂꯤꯝ ꯃꯆꯥ ꯑꯃ ꯌꯥꯎꯕꯗꯣ ꯀꯩ ꯍꯥꯏꯒ꯭ꯔꯦ ꯁꯃꯤꯔꯒ ꯑꯁ ꯍꯣꯏ ꯑꯁ ꯎꯕꯣꯏ ꯎꯗꯕꯣꯏ ꯑꯗꯨꯅ ꯎꯝ ꯃꯅꯤꯡꯗꯩ ꯐꯥꯎꯒꯠꯂꯛꯇꯨꯏꯔ ꯕꯛ ꯂꯥꯎꯅ ꯑꯃꯨꯛ
ꯃꯥꯗꯤ ꯃꯤ ꯈꯔ ꯄꯤꯛꯄꯅꯤꯅ ꯕꯦꯟꯁꯒ ꯋꯥꯡ ꯃꯥꯟꯅꯔꯕꯅꯤꯅ ꯃꯥꯗꯤ ꯂꯣꯏ ꯎꯔꯦ ꯕꯦꯟꯁ ꯃꯈꯥ ꯂꯩꯕꯗꯨ ꯈ ꯑꯋꯥꯡꯕꯤ ꯃꯤꯅ ꯈꯔ ꯎꯗꯝꯅꯦꯕꯥ
ꯎꯝ ꯑꯗꯒꯤ ꯁꯥꯔ ꯕꯤꯅꯣꯠꯇꯤ ꯑꯃꯨꯛ ꯐꯝꯃꯒ ꯑꯗꯨꯝ ꯂꯩ ꯍꯥꯏꯕ ꯑꯗꯨꯝ ꯐꯝꯃꯒ ꯃꯥꯏ ꯀꯩꯅꯣ ꯐꯝꯕꯝꯗꯨꯗ ꯍꯧꯖꯤꯛꯀꯤ ꯁꯥꯝꯃꯤꯔ ꯍꯥꯏꯖꯤ ꯑꯗꯨꯝ ꯆꯠꯄꯅꯦꯕ ꯍꯟꯗꯣꯛꯀ ꯍꯟꯖꯤꯟꯒ ꯍꯟꯗ‌ꯣꯛꯀ ꯍꯟꯖꯤꯟ ꯁꯤꯟꯐꯝ ꯑꯝ ꯏꯈꯪ ꯈꯪꯗꯕꯅꯦꯕ
ꯑꯗꯨꯗꯤ ꯈꯪꯗꯕꯅꯦ ꯁꯥꯔ ꯕꯤꯅꯣꯠꯇꯤ ꯐꯩꯗ ꯁꯥꯔ ꯕꯤꯅꯣꯠꯇꯤ ꯄꯨꯊꯣꯛꯑ ꯁꯤꯜꯂꯕꯣꯛ ꯀꯝ ꯍꯥꯏꯔꯣꯏ
ꯍꯣꯏ ꯍꯥꯏꯗ‌ꯦ ꯀꯩꯝ ꯍꯥꯏꯗ‌ꯦ ꯐꯩ ꯊꯤ
ꯑꯗꯨꯒ ꯑꯣꯖꯥ ꯑꯣꯖꯥ ꯑꯇꯩꯁꯨ ꯆꯪꯉꯛꯑꯒ ꯁꯥꯔ ꯌꯥꯏꯐꯗꯣ ꯄꯨꯁꯤꯁꯤꯜꯂꯒ ꯀꯥꯔꯟ ꯇꯥꯔꯛꯄ
ꯎꯝ
ꯅꯣꯏ ꯁꯥꯔ ꯌꯥꯏꯐꯖꯦ ꯃꯥꯅ ꯍꯦꯠ ꯑꯣꯏꯔꯣ ꯅꯠꯇ꯭ꯔ ꯏꯟꯆꯥꯔꯖ
ꯃꯥ ꯃꯥꯅ ꯍꯦꯠꯅ‌ꯦ ꯑꯐꯪ ꯁꯥꯔꯅ ꯀꯩꯅꯣ ꯄꯥꯏ ꯁꯨꯃꯟꯅ ꯄꯥꯏꯅꯦꯅ ꯍꯥꯏꯕꯅꯤ ꯃꯇꯝ ꯌꯧꯗ꯭ꯔꯤꯕ ꯈꯪꯗꯦ
ꯁꯨꯃꯟ ꯍꯥꯏꯖꯦ ꯀꯩꯅꯣ ꯑꯃ ꯃꯌꯥꯡ ꯃꯆꯥꯗꯨꯔꯣ
ꯑꯣ ꯑꯝ ꯃꯌꯥꯡ ꯃꯆꯥꯗꯣ ꯗꯨꯗꯤ ꯅꯨꯡꯉꯥꯏꯕꯒꯤ ꯐꯕ
ꯃꯗꯨ ꯑꯗꯨ ꯅꯨꯡꯉꯥꯏꯕꯔ‌ꯣ
ꯅꯨꯡꯉꯥꯏ ꯃꯥꯁꯨ ꯅꯨꯡꯉꯥꯏ ꯃꯥꯁꯨ ꯀꯩꯁꯨ ꯍꯥꯏꯗꯕꯅꯤꯗ ꯃꯥꯗꯤ ꯆꯪꯕꯨ ꯆꯪꯗꯦꯗ
ꯑꯣ
ꯑꯩꯉꯣꯟꯗ ꯌꯥꯝ ꯇꯧꯔꯝꯃꯅꯦ ꯅꯪꯒꯤꯗꯤ ꯕꯣꯜ ꯁꯥꯟꯅꯕ ꯍꯩꯕꯅꯤꯅ ꯒ꯭ꯔꯦꯁ ꯃꯥꯔꯛ ꯄꯤꯅꯤꯗꯨ ꯇꯧꯅꯤꯅ ꯄꯤꯔꯛꯈꯤꯗꯔ‌ꯦ ꯑꯗꯨꯝ ꯇꯤꯟ ꯐꯔ ꯇ‌ꯣꯛꯈ꯭ꯔ‌ꯦ ꯁꯣꯝꯗ ꯑꯩꯅ ꯗꯤꯄꯥꯔꯠꯃꯦꯟꯒꯤ ꯕꯣꯟ ꯁꯥꯟꯅꯕ ꯏꯊꯟꯗ ꯋꯥꯅ ꯁꯤꯗ ꯐꯥꯏꯅ‌ꯦꯜꯒ ꯂꯧꯗꯅ
ꯎꯝ
ꯑꯗꯨꯒ ꯑꯝ ꯌ‌ꯦꯡꯕꯤꯔꯛꯈꯤꯗ꯭ꯔꯦ ꯑꯣꯖꯥꯁꯤꯡꯁꯦ ꯑꯦꯟ ꯑꯦꯁ ꯑꯦꯁ ꯗꯤꯄꯥꯔꯠꯃꯦꯟ ꯈꯪꯍꯜꯂꯤꯖ‌ꯦ ꯑꯩꯅ ꯈꯪꯍꯟꯕꯅꯦꯕ ꯃꯣꯏ ꯑꯦꯝ ꯌꯨꯒꯤ ꯏꯁ꯭ꯄꯣꯔꯠꯇ
ꯎꯝ
ꯏꯊꯟꯅ ꯅꯩꯒꯥꯏꯒꯤꯗꯣꯍ‌ꯦ ꯀꯥꯎꯈ꯭ꯔ ꯃꯥꯜꯂꯦ ꯑꯗꯨꯒ ꯂꯣꯏꯅ ꯑꯗꯩꯗꯤ ꯇꯟꯗꯅ ꯑꯩꯖꯨ ꯈꯣꯏꯗꯧ ꯁꯧꯅꯤꯡꯗꯅ ꯀ꯭ꯂꯥꯁ ꯁꯨꯡꯆꯠ ꯆꯠꯇꯕꯟ ꯑꯦꯍ‌ꯦ ꯃꯁꯤꯗꯤ ꯀꯩꯗꯧ ꯆꯠꯂꯨꯗꯩꯅ‌ꯣꯟ
ꯀꯩꯅꯣ ꯍꯣꯏ ꯁꯥꯔ ꯕꯤꯅꯣꯠꯀ ꯁꯥꯔ ꯁꯝꯕꯤꯔꯒꯗꯤ ꯒꯦꯁꯂ ꯑꯣꯏꯔꯤꯁꯦ ꯃꯣꯏꯅ ꯑꯣꯏꯔꯤꯁꯦ
ꯃꯣꯏ ꯒꯦꯁꯅꯦ
ꯎꯝ
ꯑꯗꯨ ꯑꯗꯨꯅꯅꯤ ꯑꯗꯨꯅ ꯄꯥꯏ ꯌꯥꯗꯕ
ꯔꯤꯒꯨꯂꯔ ꯇꯥꯗꯔꯤꯖꯥꯠꯂ‌ꯣ ꯃ‌ꯣꯏꯁꯤ
ꯇꯥ ꯇꯥꯗꯔꯤ ꯃꯥꯜ ꯑꯅꯝꯕꯅ ꯗꯤꯄꯥꯔꯠꯃꯦꯟ ꯑꯣꯖꯥ ꯑꯅꯝꯕꯅ ꯑꯦꯟ ꯑ‌ꯦꯁ ꯑꯦꯁꯒꯤꯗꯤ ꯑꯣꯖꯥ ꯔꯤꯒꯨꯂꯔ ꯇꯥꯕ ꯌꯥꯎꯗꯕꯅꯤ ꯑꯁ ꯁꯨꯕꯟꯒ ꯀꯩꯅꯣꯒꯇꯅ‌ꯦ ꯁꯥꯔ ꯌꯥꯏꯐ ꯒꯗꯪ ꯀꯩꯅꯣꯒ ꯁꯥꯔ ꯁꯥꯔ ꯁꯃꯤꯔꯁꯨ ꯇꯥꯕꯅꯤ ꯆꯨꯝꯃꯦ ꯁꯃꯤꯔ ꯇꯥꯏ
ꯁꯃꯤꯔ ꯔꯤꯒꯨꯂꯔ ꯇꯥꯔꯕꯣ ꯍꯥꯏꯖꯤꯕꯣ
ꯇꯥꯕꯅꯦ ꯃꯥꯁꯦ ꯀꯩꯅꯣ ꯇꯧꯕ ꯃꯥꯅ ꯀꯩꯅꯣꯝꯃ ꯆꯪꯕ ꯍꯥꯟꯕꯗꯣ ꯁꯥꯔ ꯀꯩꯅꯣꯅ ꯍꯥꯜꯂꯦꯕ꯭ꯔꯥ ꯌꯥꯏꯐꯅ ꯍꯥꯜꯂꯦ ꯍꯥꯏꯕ꯭ꯔ
ꯎꯝ
ꯑꯗꯨꯗꯨꯒꯤ ꯃꯥꯁꯦ ꯍꯠ ꯄꯥꯏꯗꯕ ꯍꯥꯏꯇꯥꯔꯦ ꯅꯠꯇ꯭ꯔꯗꯤ ꯀꯩꯅꯣꯝ ꯄꯥꯏꯗꯧꯅꯦꯕ ꯁꯥ ꯁꯟꯃꯤꯁꯨ ꯄꯥꯏꯕ ꯌꯥꯕ ꯃꯤꯅꯦꯕ
ꯑꯝ
ꯑꯗꯨꯒꯤ ꯃꯥꯅ ꯄꯥꯏꯍꯧꯗ꯭ꯔꯦꯅ ꯑꯃꯗꯨꯅ ꯄꯥꯏꯈ꯭ꯔꯦ
ꯄ꯭ꯔꯣꯐꯦꯁꯔꯗꯤ ꯌꯥꯝ ꯅꯣꯏ ꯑꯁꯤ ꯃꯣꯏꯁꯦ ꯑꯦꯁꯤꯁꯇꯦꯟꯂꯣ ꯑꯦꯁꯣꯁꯤꯌꯦꯠꯂꯣ ꯃꯣꯏꯁꯦ ꯄ꯭ꯔꯣꯐꯦꯁꯔ ꯌꯥꯎꯗꯕ ꯃꯥꯜꯂꯦꯀꯣ ꯅꯣꯏꯁꯦ
ꯄ꯭ꯔꯣꯐꯦꯁꯔ ꯌꯥꯎꯗꯦ ꯑꯦꯁꯣꯁꯤꯠ ꯋꯥꯗꯔꯝꯒꯅꯤ ꯑꯦꯁꯤꯁꯇꯦꯟ ꯑꯣꯏꯔꯝꯃꯣ
ꯎꯝ
ꯅꯣꯏꯁꯨ ꯅꯪ ꯑꯦꯛꯖꯥꯝ ꯊꯥꯈ꯭ꯔꯕꯣ ꯍꯟꯗꯛꯀꯤ ꯅꯣꯏꯒꯤ ꯀꯩꯅꯣꯒꯤ ꯅꯦꯠꯀꯤꯗꯨꯕꯣ
ꯑꯁ ꯊꯥꯈ꯭ꯔꯦꯉꯣ ꯍꯦꯛꯇ ꯀꯣꯏꯁꯟꯅꯤꯅ ꯑꯔꯣꯏꯕꯤ ꯂꯨꯁꯟꯗꯅ
ꯑꯣ ꯀꯃꯥꯏ ꯀꯃꯥꯏꯅ ꯇꯧꯒꯦ ꯍꯥꯏꯔꯤꯁꯤꯕꯣ ꯑꯗꯨ ꯅꯨꯡꯉꯥꯏꯕ꯭ꯔꯣ
ꯑꯁ ꯅꯨꯡꯉꯥꯏꯇꯦꯗ ꯀꯠꯂꯣꯛꯞꯄꯨꯗꯤ ꯅꯦꯝꯃꯛꯀꯅꯤ ꯑꯍꯤꯡ ꯇꯨꯝꯕ ꯆꯥꯕ ꯈꯪꯗꯅ ꯂꯥꯏꯕ꯭ꯔꯦꯔꯤ ꯆꯠꯂꯛꯄ ꯄꯥꯕꯕꯨ ꯑꯩꯅ ꯄꯥꯖꯔꯤꯗꯣ ꯑꯝ ꯐꯖꯅ ꯀꯩꯁꯨ ꯌꯥꯎꯔꯛꯇꯦ ꯌꯥꯝꯅ ꯀꯩꯁꯨ ꯀꯣꯏꯁꯟ ꯆꯥꯝꯃꯩ ꯃꯅꯨꯡꯗꯨꯗ ꯄꯥꯔꯠ ꯇꯨꯒꯤ ꯀꯣꯏꯁꯟ ꯇꯔꯥ ꯇꯔꯥꯃꯉꯥꯃꯨꯛꯇꯪ ꯈꯪꯕ ꯌꯥꯎꯋꯦ ꯑꯇꯩꯗꯤ ꯒꯦꯁ ꯈꯛꯇꯅꯤ ꯇꯧꯔꯝꯃꯤꯁꯦ ꯂꯥꯎ ꯀꯣꯏꯁꯟꯗꯣ ꯒꯨꯗ ꯆꯥꯞꯇꯦꯔ ꯋꯥꯟꯁꯨ ꯈꯪꯗꯦ ꯑꯗꯨꯝ ꯂꯝ ꯁꯟ ꯇꯧꯔꯝꯃꯦ ꯑꯗꯨꯝ ꯈꯪꯗꯦ
ꯅꯣꯏꯗꯤ ꯑꯗꯨꯝ ꯃꯥꯡꯅꯕꯅꯤꯅꯦ
ꯋꯥꯡꯅꯩꯗꯣ ꯍꯟꯗꯛꯇꯤ ꯅꯦꯝꯃꯛꯀꯗꯕ ꯃꯥꯜꯂꯦ ꯀꯣꯏꯁꯟꯗꯣ ꯃꯤ ꯅꯨꯡꯉꯥꯏ ꯍꯥꯏꯕ ꯀꯅꯥꯝ ꯌꯥꯎꯅꯗꯦꯕ
ꯑꯣ ꯀꯣꯏꯁꯟ ꯈꯔ ꯍꯟꯗꯛꯇꯤ ꯂꯨꯅ ꯈꯔ ꯍꯪꯕ ꯍꯥꯏꯇꯥꯔꯦꯅꯦ
ꯎꯝ ꯑꯈꯣꯏ ꯑꯣꯖꯥ ꯑꯦꯛꯁꯇ꯭ꯔꯥ ꯑꯦꯁꯇ ꯇꯥꯛꯄ ꯍꯧꯖꯤꯛ ꯍꯧꯖꯤꯛ ꯑꯦꯛꯁꯇ꯭ꯔꯥ ꯑꯦꯁꯇ ꯑꯣꯖꯥ ꯑꯣꯏꯕ ꯑꯦꯂꯚꯦꯟ ꯇꯨꯋꯜꯞꯀꯤ ꯑꯣꯖꯥ ꯑꯩꯈꯣꯏ ꯑꯣꯖꯥ ꯊꯥ ꯂꯥꯛꯄꯤꯅꯦꯕ ꯃꯣꯏ ꯃꯣꯏ ꯑꯥ ꯃꯅꯤ ꯃꯅꯤꯄꯨꯔꯤꯗ ꯇꯥꯛꯄ ꯊꯟꯅꯦꯕ
ꯑꯣ ꯃꯣꯏꯗꯨ ꯀꯂꯤꯌꯥꯔ ꯇꯧꯗꯔ꯭ꯤꯕ
ꯑ ꯇꯧꯗ꯭ꯔꯤꯕ
ꯑꯣ ꯃꯣꯏꯗꯤ ꯑꯣꯖꯥꯅꯤꯅ ꯈꯔꯗꯤ ꯄꯥꯜꯂꯝꯃꯅꯤ ꯀꯩꯅꯣ